ꯍꯜꯂꯣ
ꯍꯜꯂꯣ ꯍꯥꯎ ꯍꯥꯎ
ꯑ ꯑꯩ ꯑꯩ ꯍꯟꯗꯛꯇꯤ ꯑꯩꯈꯣꯏꯒꯤꯅꯦꯕ ꯑꯩꯈꯣꯏꯅꯦ ꯑ ꯑꯩꯈꯣꯏꯒꯤ ꯊꯕꯛ ꯇꯧꯃꯤꯟꯅꯕ ꯀꯥꯡꯕꯨꯗꯣ
ꯑꯥ
ꯑꯗꯨꯗꯣ ꯀꯩꯅꯣ ꯆꯠꯀꯅꯦꯅ ꯍꯥꯏꯌꯦꯕ ꯍꯥꯏꯗꯤ ꯄꯤꯛꯇꯅ ꯑꯗꯨꯃꯥꯏꯅ ꯍꯥꯏꯅꯩꯑꯌꯦꯕꯀꯣ ꯑꯗꯨ ꯑꯗꯨ ꯆ ꯆꯠꯂꯨꯒꯦ ꯌꯥꯕ꯭ꯔꯣ
ꯎꯝ ꯀꯗꯥ ꯍꯥꯏꯗꯅꯣ
ꯑꯩꯈꯣꯏꯒꯤꯁꯦ ꯀꯩꯅꯣꯅꯦꯕ ꯍꯥꯏꯗꯤ ꯁꯨꯝ ꯗꯦꯜꯂꯤꯒꯤ ꯖꯒꯥ ꯃꯐꯝ ꯐꯖꯕ ꯖꯒꯥ ꯈꯔ ꯍꯥꯏ ꯇꯔꯦ ꯍꯥꯏꯕꯗꯤ ꯑꯦꯟꯁꯤꯦꯟꯒꯤ ꯑꯣꯏꯕ ꯁꯤꯒꯨꯝꯕ ꯃꯐꯝ ꯖꯒꯥ ꯈꯔ ꯁꯨꯝ ꯂꯩꯗꯅ ꯑꯩꯈꯣꯏꯁꯦ ꯑꯗꯨꯝꯕꯖꯒꯥ ꯀꯩꯗ ꯁꯨꯝ ꯀꯣꯏꯕ ꯆꯠꯁꯦꯅ ꯍꯥꯏ ꯍꯥꯏꯗꯤ ꯁꯨꯝ ꯃꯦꯃꯣꯔꯤ ꯑꯣꯏꯅꯤꯡꯉꯥꯏ ꯑꯩꯈꯣꯏ ꯍꯟꯗꯛ ꯊꯕꯛ ꯇꯧꯃꯤꯟꯅꯕ ꯃꯤꯈꯩꯗꯣ ꯈꯔ ꯇꯣꯛꯄ ꯌꯥꯎꯗꯣꯣꯔꯦꯕ ꯑꯇꯣꯞꯄ ꯊꯕꯛ ꯌꯦꯡꯈꯤꯗꯧꯕ ꯑꯗꯨꯅ ꯃꯦꯃꯣꯔꯤ ꯑꯣꯏꯅꯤꯡꯉꯥꯏ ꯑꯝꯛꯇꯪ ꯍꯥꯏꯗꯤ ꯄꯥꯔꯇꯤ ꯆꯠꯁꯦ ꯈꯣꯠꯁꯦ ꯀꯣꯏꯕ ꯑꯣꯏꯅ ꯑꯗꯨꯃꯥꯏꯅ ꯑꯩꯈꯣꯏ ꯀ꯭ꯂꯣꯁ ꯑꯣꯏꯅ ꯑꯗꯨꯝ ꯆꯤꯟꯅꯕ ꯍꯥꯏꯇꯥꯔꯦ ꯊꯕꯛ ꯇꯧꯃꯤꯟꯅꯕ ꯑꯩꯈꯣꯏ ꯃꯤ ꯇꯔꯥ ꯁꯨꯃꯥꯏꯅ ꯆꯠꯁꯦꯅ ꯍꯥꯏꯌꯦ ꯑꯗꯣ ꯆꯠꯂꯨꯒꯦ ꯑꯗꯨꯝ ꯏꯃꯥꯗꯨꯁꯨ ꯈꯔ ꯆꯦꯅ ꯌꯥꯅꯤꯡꯉꯥꯏ ꯈꯔ ꯑꯗꯨꯝ ꯍꯥꯏꯕꯤꯌꯑꯣ
ꯍꯣꯏ ꯍꯣꯏ ꯑ ꯑꯗꯣ ꯅꯪ ꯆꯠꯄꯅ ꯀꯔꯝꯕ ꯍꯥꯏꯗꯤ ꯇꯥꯡ ꯀꯌꯥ ꯑꯗꯨꯝ ꯑꯗꯨꯝ ꯀꯥꯟꯗ ꯆꯠ
ꯑꯣꯀꯦ ꯆꯦ ꯆꯠꯄꯁꯦ ꯀꯩꯅꯣꯅꯦ ꯉꯁꯤ ꯇꯥꯡ ꯃꯥꯄꯟꯗꯀꯣ ꯉꯁꯤ ꯇꯥꯡ ꯃꯥ ꯍꯌꯦꯡ ꯇꯥꯡ ꯇꯔꯥꯅꯤꯊꯣꯏ ꯍꯪꯆꯤꯠ ꯃꯦꯝ ꯍꯣꯏ ꯃꯦꯝ ꯇꯥꯡ ꯇꯔꯥꯅꯤꯊꯣꯏꯁꯦ ꯁꯤꯗꯩꯩꯅ ꯁꯨꯃꯥꯏꯅ ꯆ ꯆꯕꯅꯦꯕ ꯆꯠꯄꯁꯤꯅ ꯑꯩꯈꯣꯏꯁꯦ ꯑꯩꯈꯣꯏ ꯑꯣꯐꯤꯁꯇꯒꯤ ꯑꯩꯈꯣꯏꯁꯦ ꯍꯟꯗꯛ ꯃꯤ ꯑꯩꯈꯣꯏ ꯃꯉꯥ ꯍꯥꯏꯇꯥꯔꯦ ꯑꯩꯈꯣꯏ ꯃꯉꯥꯁꯦ ꯕꯦꯁ ꯑꯦꯝꯄ꯭ꯂꯣꯏ ꯇꯥꯏꯌꯦꯕ ꯃꯥꯏ ꯃꯥꯏ ꯁꯦꯛꯁꯟ ꯁꯦꯛꯁꯟꯒꯤ
ꯑꯥ
ꯑꯗꯨꯅ ꯃꯥꯏ ꯃꯥꯏ ꯁꯦꯛꯁꯟ ꯁꯦꯛꯁꯟꯒꯤ ꯕꯦꯁ ꯏꯝꯄ꯭ꯂꯣꯏꯤ ꯇꯥꯕꯅꯤꯅ ꯑꯩꯈꯣꯏꯁꯦ ꯑꯣꯐꯤꯁꯇꯒꯤ ꯀꯦꯕ ꯁꯥꯔꯚꯤꯁ ꯂꯧꯕ ꯌꯥꯏꯌꯦꯕ ꯐ꯭ꯔꯤꯗ
ꯑꯥ
ꯑꯗꯨꯗꯨꯅ ꯀꯦꯞꯁꯦ ꯑꯩꯈꯣꯏ ꯃꯉꯥꯒꯤ ꯀꯦꯞ ꯑꯍꯨꯝ ꯁꯨꯃꯥꯏꯅ ꯁꯞꯄ꯭ꯂꯥꯏ ꯇꯧꯒꯦꯅ ꯍꯥꯏꯌꯦꯕꯀꯣ ꯑꯩꯈꯣꯏ ꯃꯤ ꯇꯔꯥꯗꯤ ꯑꯗꯨꯗ ꯑꯗꯨꯝ ꯇꯣꯡꯉ ꯌꯥꯅꯦꯕ ꯀꯣꯝꯅ ꯑꯗꯨꯃꯥꯏꯅ ꯀꯥꯔ ꯑꯣꯏꯅ ꯑꯍꯨꯝ ꯆꯠꯂꯅꯤ ꯑꯗꯨꯒ ꯆꯥꯕ ꯊꯛ ꯑꯩꯈꯣꯏꯒꯤꯁꯤꯅ ꯑꯗꯨꯝ ꯀꯩꯅꯣꯒꯤꯗ ꯗꯦꯜꯂꯤꯒꯤ ꯄꯥꯎꯐꯝ ꯖꯒꯥꯗꯨꯗꯒꯤꯁꯨ ꯀꯥꯎꯔꯤꯅꯦ ꯑꯗꯨꯒꯤ ꯖꯒꯥꯗꯨꯗ ꯑꯣꯏꯅ ꯍꯣꯇꯦꯜ ꯌꯥꯝ ꯐꯖꯩ ꯍꯥꯏꯌꯦꯕꯀꯣ ꯌꯥꯝꯅ ꯂꯛꯖꯔꯤꯁ ꯑ ꯑꯗꯨ ꯑꯗꯣ ꯑꯩꯈꯣꯏꯒꯤ ꯀꯩꯅꯣꯒꯤ ꯊ꯭ꯔꯨꯗꯒꯤ ꯆꯠꯇꯣꯏꯅꯦꯕ ꯑꯩꯈꯣꯏꯒꯤ ꯀꯝꯄꯦꯅꯤꯁꯦ ꯁꯤꯒꯤ ꯊ꯭ꯔꯨꯗ ꯍꯣꯏ ꯁꯤꯒꯤ ꯁꯨꯗꯒꯤ ꯀꯣꯏꯕ ꯆꯠꯀꯗꯕꯅꯦꯕ ꯑꯗꯨ ꯃꯣꯏꯗꯨꯒꯤ ꯁꯨꯇꯤꯁꯤ ꯂꯧꯔꯒ ꯃ ꯕꯤꯗꯤꯑꯣ ꯂꯝꯗ ꯑꯩꯣꯏ ꯄꯨꯂꯂꯝꯅ ꯑꯗꯨꯝ ꯆꯥꯎꯔꯥꯛ ꯌꯥꯔꯤꯉꯩ ꯑꯗꯨꯝ ꯂꯝ ꯇꯔꯦꯠꯇꯒꯤꯗꯤ ꯇꯥꯗꯅ ꯆꯠꯁꯤ ꯈꯣꯠꯁꯤꯅ ꯍꯥꯏꯌꯦꯕ ꯑꯗꯨ ꯑꯗꯨꯝ ꯑ ꯚꯦꯀꯦꯁꯟꯒꯤ ꯏꯁꯇꯥꯏꯜꯗ ꯍꯥꯏꯇꯥꯔꯦ ꯆꯦ ꯑꯗꯨꯝ ꯆꯠꯇꯣꯏꯅꯦꯕ ꯑ ꯑꯗꯨꯝ ꯇꯨ ꯊ꯭ꯔꯤ ꯗꯦꯖ ꯁꯨꯃꯥꯏꯅ ꯆꯪꯒꯅꯦꯕꯀꯣ ꯁꯦ ꯇꯒꯤ ꯆꯠꯄꯁꯦ ꯑꯩꯈꯣꯏꯁꯦ ꯆꯠꯃꯤꯟꯅꯧꯗ ꯃꯤꯁꯤꯡꯁꯤꯕꯨꯗꯤ ꯂꯣꯏꯅꯃꯛ ꯒ꯭ꯌꯥꯟ ꯇꯥꯏꯌꯦꯕ ꯍꯥꯏꯗꯤ ꯃꯌꯥꯡ ꯍꯥꯏꯔꯒ ꯁꯨꯝ ꯉꯥꯎꯁꯤꯟꯅꯕ ꯁꯨꯝ ꯐꯤꯂꯝꯗꯒ ꯁꯨꯝ ꯂꯩꯗꯅ ꯀꯨꯠꯁꯦ ꯑꯗꯨꯝꯕ ꯃꯤ ꯑꯃꯦꯕ ꯍꯥꯏꯗꯤ ꯃꯩꯇꯩ ꯃꯆꯥ ꯑꯃꯁ ꯁꯤ ꯌꯥꯎꯋꯦ ꯑꯗꯨꯒ ꯑꯃꯅ ꯀꯩꯅꯣꯗꯒꯤ ꯎꯈ꯭ꯔꯨꯜꯗꯒꯤ ꯇꯥꯡꯈꯨꯜ ꯃꯆꯥ ꯑꯃꯒ ꯌꯥꯎꯋꯦ ꯑꯩꯈꯣꯏ ꯅꯗꯤ ꯏꯁꯒꯤꯦ ꯑꯩꯈꯣꯏ ꯍ ꯃꯗꯨꯣ ꯑ ꯕꯦꯡꯒ꯭ꯂꯣꯔ ꯑꯗꯒꯤ ꯁꯨꯝ ꯈꯔ ꯌꯥꯎꯔꯤꯁꯦ ꯃꯣꯏ ꯑꯗꯨꯗꯨꯅ ꯄꯨꯝꯅꯃꯛ ꯒ꯭ꯌꯥꯟ ꯇꯥꯏꯌꯦꯕ ꯆꯠꯃꯤꯟꯅꯕꯈꯩꯗꯣ
ꯑꯥ ꯍꯣꯏ ꯑꯗꯨꯗꯤ ꯗꯦꯠ ꯎ ꯇꯋ ꯐꯖꯅ ꯆꯠꯂꯨꯔꯣ ꯑꯗꯣ ꯅꯪ ꯍꯥꯏꯗꯤ ꯑ ꯆꯠ ꯆꯠꯄꯒꯤ ꯄꯩꯁꯥ ꯀꯩꯀꯥꯗꯤ ꯍꯥꯏꯗꯤ ꯑꯗꯨꯗꯤ ꯌꯥꯔꯕꯣ
ꯏꯆꯦ ꯄꯩꯁꯥꯁꯦ ꯑꯩ ꯇꯣꯂꯣꯞ ꯐꯪꯗꯕꯅꯤꯅ ꯑꯩꯁꯨ ꯆꯦꯗ ꯑꯗꯨꯒꯤꯅꯤ ꯑꯩꯅ ꯆꯦꯗꯁꯨ ꯃꯔꯨꯑꯣ ꯑꯣꯏꯅ ꯐꯣꯟ ꯇꯧꯔꯛꯏꯁꯦ ꯆꯦꯒꯤ ꯑꯦꯀꯥꯎꯟꯗ ꯌꯥꯎ ꯇꯥꯔꯒꯗꯤ ꯄꯩꯁꯥ ꯈꯔ ꯁꯨꯝ ꯄꯤꯌꯣꯅꯁꯨ ꯍꯥꯏꯒꯦ ꯑꯗꯨꯅꯁꯨ ꯇꯧꯕ ꯍꯥꯏꯗꯤ ꯑꯩꯈꯣꯏ ꯇꯣꯂꯣꯞꯁꯦ ꯐꯪꯗ꯭ꯔꯤꯕ ꯇꯣꯂꯣꯞꯁꯦ ꯗꯦꯠ ꯀꯩꯅꯣꯗ ꯐꯪꯒꯗꯕꯅꯦꯕ ꯗꯦꯠ ꯇ꯭ꯋꯦꯟꯇꯤ ꯁ꯭ꯋꯥꯏꯗ ꯑꯗꯨꯅ ꯍꯧꯖꯤꯛ ꯍꯧꯖꯤꯛꯀꯤꯗꯤ ꯄꯩꯁꯥ ꯐꯪꯗ꯭ꯔꯤꯕꯅꯤꯅ ꯑꯩꯗꯣ ꯎꯄꯥꯏ ꯑꯃ ꯂꯩꯇ꯭ꯔꯕ ꯑꯗꯨꯗ ꯃꯣꯏ ꯍꯦꯛ ꯂꯧꯒꯗ꯭ꯔꯕꯁꯨ ꯃꯣꯏꯁꯨ ꯂꯣꯏꯅꯃꯛ ꯆꯠꯅꯒꯗꯕ ꯉꯇ ꯑꯗꯨꯅꯦꯅ ꯑꯩꯅꯁꯨ ꯑꯃꯨ ꯍꯥꯏꯕꯁꯨ ꯉꯝꯗ꯭ꯔꯦ ꯑꯗꯣ ꯆꯦꯗ ꯂꯩꯇꯥꯥꯔꯒꯗꯤ ꯆꯦꯗꯒꯤ ꯄꯩꯁꯥ ꯈꯔ ꯑꯗꯨꯃꯥꯏꯅ ꯂꯧꯔꯒ ꯑꯩꯒꯤ ꯇꯣꯂꯣꯞ ꯐꯪꯉꯛꯄ ꯀꯥꯟꯗꯣ ꯑꯗꯨꯇꯪ ꯑꯃꯨꯛ ꯄꯤꯁꯜꯂꯛꯑꯒꯦ ꯊꯥꯔꯛꯑꯒꯦ ꯇꯧꯕ ꯑꯗꯣ ꯆꯦ ꯌꯥꯔꯒꯗꯤ ꯑꯗꯨꯝ ꯄꯩꯁꯥꯗꯣ ꯑꯗꯨꯄꯁꯤꯡ ꯃꯉꯥꯗꯒꯤꯅ ꯁꯨꯝ ꯇꯔꯥ ꯑꯩ ꯆꯪꯃꯕꯗꯤ ꯇꯔꯥ ꯃꯌꯥ ꯁ꯭ꯋꯥꯏꯗ ꯁꯨꯝ ꯍꯥꯏꯗꯤ ꯃꯌꯥꯝ ꯆꯠꯇꯣꯏꯅꯤꯅꯀꯣ ꯍꯥꯏꯗꯤ ꯀꯧꯅ ꯄꯨꯕ ꯑꯗꯣ ꯑꯩꯅ ꯑꯃꯨꯛ ꯄꯥꯝꯗꯕ ꯑ ꯆꯦꯗ ꯂꯩ ꯇꯔꯥꯒꯗꯤ ꯑꯗꯨ ꯂꯨꯄꯥ ꯂꯤꯁꯤꯡ ꯇꯔꯥꯃꯨꯛꯇꯪ ꯂꯧꯕ ꯌꯥꯒꯗ꯭ꯔꯥ ꯆꯦ
ꯍꯣꯏ ꯍꯣꯏ ꯑꯗꯨꯗꯤ ꯑꯩ ꯅꯪ ꯇꯥꯡ ꯍꯥꯏꯗꯤ ꯇꯔꯥꯅꯤꯊꯣꯏ ꯑꯗꯨꯋꯥꯏꯗ ꯆꯠꯇꯧ ꯑꯣꯏꯕꯅꯤꯅ ꯑꯩ ꯇꯥꯡ ꯇꯔꯥꯃꯥꯊꯣꯏꯒꯤ ꯅꯨꯡꯗꯥꯡ ꯅꯠꯇ꯭ꯔꯒꯅ ꯅꯨꯡꯊꯤꯟ ꯑꯗꯨꯋꯥꯏꯗ ꯑꯗꯨꯝ ꯊꯥꯔꯛꯑꯒꯦ ꯌꯥꯕ ꯅꯠꯇ꯭ꯔꯣ
ꯑꯣ ꯍꯣꯏ ꯌꯥꯏꯌꯦ ꯆꯦ ꯊꯥꯔꯛꯄꯩꯗꯤ ꯑꯗꯨꯝ ꯑꯗꯣ ꯆꯦꯅ ꯄꯩꯁꯥ ꯊꯥꯔꯛꯑꯝꯗꯥꯏꯗꯣ ꯑꯗꯥꯏꯗ ꯑꯗꯨꯝ ꯍꯥꯏꯐꯦꯠ ꯍꯥꯏꯕꯤꯔꯛꯑꯣꯁꯦ ꯑꯗꯣ ꯆꯦꯗꯤ ꯍꯧꯖꯤꯛ ꯆꯥꯛ ꯊꯣꯡꯉꯕꯣ ꯀꯩꯗꯧꯔꯤꯒꯦ
ꯆꯥꯛ ꯊꯣꯡ ꯆꯥꯛ ꯊꯣꯡꯗꯔꯤꯌꯦ ꯆꯥꯛ ꯍꯥꯏꯗꯤꯒ ꯁꯥꯕꯅꯤꯅ ꯍꯧꯖꯤꯛꯀꯥꯟꯗꯤ ꯆꯥꯅꯤꯡ ꯊꯛꯅꯤꯡꯕꯁꯨ ꯀꯌꯥ ꯄꯣꯛꯇꯕꯅꯤꯅꯅꯦ ꯆꯥꯛꯁꯦ ꯁꯥꯕꯨꯁꯅꯤꯗ꯭ꯔꯕꯅꯤꯗ
ꯑꯣ ꯑꯗꯨ ꯑꯩꯈꯣꯏ ꯏꯃꯥꯍꯣꯏꯗꯤ ꯑꯅꯥ ꯑꯌꯦꯛ ꯌꯥꯎꯗꯕ꯭ꯔꯣ
ꯀꯩꯁꯨꯝ ꯊꯣꯏꯗꯣꯛꯄ ꯌꯥꯎꯗꯦ ꯑꯗꯨꯝ ꯂꯩ
ꯎꯝ
ꯑꯗꯣ ꯅꯪꯗꯤ ꯍꯥꯏꯗꯤ ꯅꯣꯏꯒꯤꯗꯤ ꯆꯥꯛ ꯀꯩꯀꯥꯗꯤ ꯀꯃꯥꯏꯅ ꯇꯧꯔꯦ
ꯆꯥꯛꯁꯦ ꯍꯣꯔꯦꯟ ꯑꯩꯁꯦ ꯑꯣꯐꯤꯁ ꯑꯣꯐꯤꯁ ꯆꯠꯂꯨꯔꯅꯦꯕꯀꯣ ꯑꯣꯐꯤꯁ ꯆꯠꯂꯅꯤ ꯍꯣꯔꯦꯟ ꯆꯠꯄꯁꯦ ꯍꯧꯖꯤꯛꯁꯦ ꯑꯩ ꯕ꯭ꯔꯦꯛꯀꯤ ꯊꯣꯛꯂꯛꯀꯅꯦꯕ ꯍꯣꯏ ꯄꯨꯡ ꯃꯥꯄꯜ ꯁꯣꯏ ꯇ ꯂꯣꯏꯗꯣꯏꯅꯦꯕ ꯇꯥꯏꯃꯤꯡꯁꯦ ꯑꯗꯨꯅ ꯑꯗꯨꯝ ꯂꯟꯆ ꯕ꯭ꯔꯦꯛ ꯃꯆꯥ ꯑꯃꯗꯤ ꯄꯤꯌꯦꯕ ꯄꯨꯡ ꯇꯔꯦꯠ ꯁ꯭ꯋꯥꯏꯁꯤꯗ ꯂꯣꯏꯔꯝ ꯇ ꯑꯋꯥꯔ ꯇꯧꯅꯔꯀꯗꯀꯣ ꯑꯣ ꯁꯤꯒꯤ ꯂꯟꯁ ꯕ꯭ꯔꯦꯁ ꯁꯤꯗꯔ ꯑꯣꯏꯅ ꯆꯥꯔꯒꯦ ꯇꯧꯕꯅꯦ ꯑꯁ ꯑꯩꯈꯣꯏ ꯆꯤꯟꯖꯥꯛꯁꯦ ꯃꯅꯤꯄꯨꯔ ꯌꯥꯝ ꯈꯦꯠꯅꯩꯗ ꯃꯅꯤꯄꯨꯔꯗꯅ ꯌꯥꯝ ꯍꯥꯎꯋꯦ ꯑꯩ ꯌꯨꯝ ꯌꯥꯝ ꯃꯤꯁ ꯇꯧꯋꯦ ꯁꯤꯗꯗꯤ ꯑꯁ ꯈꯪꯗꯗꯁꯦ ꯌꯥꯝ ꯋꯥꯏꯑꯦ ꯁꯤꯗ ꯊꯕꯛ ꯇꯧꯕꯁꯦ ꯍꯣꯏ ꯄꯩꯁꯥ ꯂꯩꯇꯕꯩ ꯈꯜꯂꯨꯕꯨꯗꯤ ꯑꯩꯈꯣꯏꯒꯤ ꯃꯅꯤꯄꯨꯔꯗ ꯂꯩꯔꯤꯕ ꯌꯨꯠꯁꯤꯡꯁꯦ ꯍꯥꯏꯗꯤ ꯁꯨꯝ ꯑꯩꯅ ꯃꯣꯏꯅ ꯍꯟꯊꯅ ꯈꯟꯕ ꯅꯠꯇꯕꯀꯣ ꯍꯥꯏꯗꯤ ꯖꯨꯒꯥꯗ ꯆꯠꯄꯗꯁꯨꯉꯥꯏꯔꯦ ꯋꯥ ꯃꯤ ꯅꯨꯡꯁꯥ ꯃꯔꯛꯇ ꯑꯗꯨꯛꯀꯤ ꯃꯇꯤꯛ ꯋꯥꯔꯤꯅꯦꯕ ꯑꯗꯣ ꯁꯤꯁꯨ ꯑꯗꯨꯝ ꯖꯨꯒꯥꯔꯤꯁꯨ ꯊꯕꯛ ꯍꯩꯇ꯭ꯔꯒꯗꯤ ꯀꯣꯟꯊꯤ ꯆꯥꯗꯣꯏꯅꯦꯕ ꯁꯤꯁꯨ ꯆꯞ ꯃꯥꯟꯅꯩꯕ ꯁꯤꯅ ꯑꯃꯨꯛ ꯑꯣꯏꯔꯝ ꯗ ꯁꯨꯝ ꯑꯣꯐꯤꯁꯇ ꯐꯝꯃꯒ ꯑꯗꯨꯝ ꯀꯩꯅꯣ ꯇꯧꯒꯗꯣꯏꯅꯦꯕ ꯕꯠ ꯇꯧꯕꯇꯕꯨ ꯁꯤꯗꯩꯗ ꯁꯨꯝ ꯑꯩꯈꯣꯏ ꯃꯩꯇꯩ ꯃꯆꯥꯒꯤ ꯑꯃ ꯁꯣꯟꯗꯝ ꯍꯥꯏꯇꯥꯥꯔꯒꯗꯤ ꯏꯪꯂꯤꯁꯁꯦ ꯐ꯭ꯂꯨꯦꯟ ꯑꯣꯏꯔꯣ ꯈꯤꯇꯪ ꯁꯤꯁꯦ ꯑꯗꯨꯝ ꯐꯖꯅ ꯉꯥꯡꯕ ꯍꯩꯇꯥꯔꯒꯗꯤ ꯏꯆꯦ ꯑꯌꯥꯝꯕ ꯃꯥꯒꯤ ꯀ꯭ꯋꯥꯂꯤꯐꯤꯀꯦꯁꯟꯗꯨꯒ ꯈꯔꯒ ꯈꯤꯇꯪ ꯀ꯭ꯋꯥꯂꯤꯐꯥꯏ ꯑꯣꯏꯔꯕꯀꯣ ꯑꯗꯒꯤ ꯂꯦꯡꯒ꯭ꯋꯦꯖꯁꯤ ꯐꯣꯔꯦꯟꯦꯟꯅ ꯐꯖꯅ ꯑꯗꯨꯝ ꯉꯥꯡꯕ ꯉꯝ ꯇꯧꯔꯤꯁꯦ ꯑꯗꯨꯝ ꯌꯥꯔꯤꯁꯤ ꯃꯤꯗꯨꯃ ꯑꯗꯨꯝ ꯑꯗꯨꯝ ꯍꯤꯡꯉꯅꯤ ꯍꯥꯏꯇꯥꯔꯦ ꯎ ꯁꯨ ꯆꯥꯎꯅ ꯆꯥꯎꯅ ꯆꯥꯕ ꯌꯥꯏꯑꯕ ꯁꯤꯗꯩꯗ ꯑꯩꯈꯣꯏꯅ ꯏꯪꯂꯤꯁꯁꯦ ꯁꯣꯜꯂꯨꯕꯅꯤꯅ ꯍꯥꯏꯇꯥꯔꯦ ꯄ꯭ꯔꯣꯁꯦꯁ ꯃꯦꯇꯅꯅꯥ ꯄꯔ ꯂꯩꯕ ꯁꯤꯗꯤ ꯏꯆꯦ ꯍꯣꯏꯅꯁꯨ ꯍꯦꯟꯅ ꯈꯪꯉꯝꯃꯅꯦꯕꯀꯣ ꯑꯗꯨ ꯌꯦꯡꯁꯦ ꯑꯗꯣ ꯑꯩꯁꯦ ꯍꯟꯗꯛꯣ ꯅ ꯀꯥꯡꯂꯦꯟꯁꯦ ꯌꯥꯎꯅꯤꯡꯉꯦꯕꯀꯣ ꯁꯤꯁꯦ ꯑꯗꯨꯅ ꯖꯨꯟꯗꯛ ꯖꯨꯂꯥꯏꯗ ꯊꯣꯛꯂꯛꯁꯔꯅ ꯈꯟꯕ ꯖꯨꯟꯗꯗꯤ ꯍꯟꯗꯛꯇꯤ ꯌꯥꯗꯧ ꯃꯥꯟꯗ꯭ꯔꯦ
ꯑꯣ ꯅꯪ ꯍꯥꯏꯗꯤ ꯁꯨꯇꯤ ꯀꯩꯒꯨꯝꯕ ꯐꯪꯉꯗꯤ ꯑꯗꯨꯝ ꯊꯣꯛꯂꯛꯑꯣ ꯍꯥꯏꯗꯤ ꯅꯪ ꯀꯥꯡꯂꯦꯟ ꯃꯇꯝꯅꯤꯅ ꯀꯥꯡꯒꯤ ꯗꯤ ꯈꯦ ꯀꯛꯆꯤꯒꯨꯝꯕ ꯑꯗꯒꯤ ꯑꯇꯩ ꯑꯇꯩ ꯍꯥꯏꯗꯤ ꯁꯨꯝ ꯑꯩꯈꯣꯏꯒꯤ ꯏꯟꯖꯥꯡ ꯅꯪꯅ ꯁꯨꯝ ꯍꯥꯏꯗꯤ ꯆꯥꯅꯤꯡꯕ ꯃꯌꯥꯝ ꯑꯃ ꯂꯩꯔꯤꯗꯅ ꯑꯗꯣ ꯑꯗꯨꯒꯨꯝꯕꯗꯨ ꯁꯔꯖꯤ ꯑꯗꯒꯤ ꯅꯪ ꯊꯣꯛꯂꯛꯏꯀꯥꯟꯗ ꯍꯥꯏꯗꯤ ꯑꯩꯈꯣꯏ ꯍꯥꯏꯗꯤ ꯁꯨꯝ ꯃꯄꯥꯟꯗꯒ ꯍꯥꯏꯗꯤ ꯀꯣꯏꯊꯣꯛꯇꯕ ꯀꯨꯏꯔꯦꯗꯅ ꯑꯗꯨꯅ ꯑꯗꯨꯃꯥꯏꯅꯒ ꯆꯠꯇꯅ ꯑꯗꯒꯤ ꯑꯅꯛꯅꯛ ꯀꯥꯟꯅꯗ ꯂꯥꯛꯀꯦ ꯍꯥꯏꯔꯗꯤ ꯁꯤꯤꯍꯣꯝ ꯃꯇꯝ ꯁꯨ ꯑꯣꯏꯔꯅꯤ ꯑꯗꯨꯅꯤꯅ
ꯑꯩꯁꯦ ꯍꯣꯏ ꯑꯩꯗꯤꯆꯦ ꯆꯅꯁꯅ ꯈꯪꯈꯤꯗꯨꯅꯤ ꯀꯩꯅꯣꯗꯣ ꯎꯁꯤꯦꯛ ꯎꯇꯤꯗꯣ ꯌꯥꯝ ꯆꯥꯅꯤꯡꯉꯤꯁꯦ ꯑꯗ ꯑꯩ ꯂꯥꯛꯄ ꯅꯨꯃꯤꯠꯇꯨꯁꯦ ꯎꯁꯣꯏ ꯎꯇꯤ ꯇꯧꯕꯤꯔꯝꯃꯣꯀꯣ ꯏꯃꯥꯗꯁꯨ ꯑꯩꯗꯤ ꯑꯗꯨ ꯅꯅꯦ ꯈꯔ ꯄꯥꯝꯅ ꯆꯥꯅꯤꯡꯉꯦꯕ ꯑꯗꯨꯅ ꯀ ꯏꯦꯅ ꯊꯣꯡꯕ ꯆꯥꯒꯦꯗꯁꯨ ꯀꯨꯏꯔꯦ ꯏꯃꯥꯅ ꯊꯣꯡꯕꯁꯨ ꯆꯥꯏꯒꯦꯗ ꯀꯨꯏꯔꯦ ꯏꯃꯥꯗꯤ ꯍꯧꯖꯤꯛ ꯊꯕꯛ ꯇꯧꯔꯤꯕꯣ ꯀꯩꯗꯧꯔꯤꯅꯣ
ꯏꯃꯥꯗꯣ ꯃꯥꯗꯣ ꯀꯩꯊꯦꯜꯗ ꯊꯣꯛꯈꯤꯕꯅꯤ ꯍꯥꯏꯗꯤ ꯅꯨꯡꯁꯥ ꯁꯥꯕ ꯀꯥꯟꯗꯗꯤ ꯍꯥꯏꯗꯤ ꯁꯥꯕ ꯀꯥꯟꯅꯤꯅ ꯍꯥꯏꯗꯤ ꯄꯆꯥꯏ ꯂꯩꯕ ꯕꯔꯁꯨ ꯈꯣꯕꯁꯨ ꯆꯠꯄꯗꯣ ꯍꯥꯏꯗꯤ ꯁꯨꯝ ꯋꯥ ꯑꯗꯨꯅ ꯆ ꯅꯤꯡꯕꯤꯗꯅ ꯑꯗꯨꯅ ꯈꯤꯇꯪ ꯍꯥꯏꯗꯤ ꯏꯟꯗ ꯔꯛ ꯀꯥꯟꯗꯥ ꯑꯗꯨ ꯃꯥꯏꯅꯁꯠꯈꯤꯕꯅꯤ ꯐꯣꯏ ꯂꯩ ꯏ ꯃꯥꯥ ꯂꯥꯛ ꯀꯥꯟꯗꯁꯨ ꯍꯥꯏꯒꯦ ꯍꯥꯏꯗꯤ ꯅꯪ ꯅꯣꯏꯒꯤ ꯍꯥꯏꯗꯤ ꯑꯣꯐꯤꯁꯀꯤ ꯍꯥꯏꯗꯤ ꯁꯨꯝ ꯅꯣꯏ ꯍꯥꯏꯗꯤ ꯃꯤꯈꯩꯗꯨꯒ ꯎ ꯀꯣꯏꯕ ꯆꯠꯄ ꯑꯗꯒꯤ ꯅꯪ ꯀꯦꯟꯗ ꯊꯣꯛꯂꯛꯄ ꯈꯣꯠꯄ ꯑꯗꯨꯒꯨꯝꯕꯗꯣ
ꯍꯣꯏ ꯍꯣꯏ
ꯍꯥꯏꯗꯤ ꯍꯥꯏꯕꯤꯒꯦ ꯃꯥ ꯂꯥꯛꯑꯀꯥꯟꯗ ꯑꯗꯒꯤ ꯄꯩꯁꯥꯒꯤꯗꯨꯁꯨ ꯍꯥꯏꯗꯤ ꯀꯃꯥꯏꯅ ꯀꯌꯥꯝ ꯊꯥꯁꯤꯒꯦ ꯑꯗꯨꯗꯨꯁꯨ ꯍꯥꯏꯗꯤ ꯈꯟꯅꯔꯒ ꯑꯩ ꯍꯥꯏꯔꯛꯑꯒꯦ
ꯍꯣꯏ ꯏꯆꯦ ꯑꯗꯣ ꯆꯦ ꯍꯣꯏ ꯀꯩ ꯌꯦꯟꯖꯥꯡ ꯊꯣꯡꯗꯣꯏꯅꯣ ꯉꯁꯤ ꯅꯨꯡꯗꯥꯡꯒꯤ ꯍꯜꯂꯣ
ꯍꯥꯎ
ꯑꯣ ꯀꯩꯅꯣ ꯅꯦꯠꯋꯥꯛ ꯆꯠꯂꯨꯔꯒ ꯇꯥꯟꯅꯗ꯭ꯔꯤꯅꯦ
ꯍꯣꯏꯅꯦꯅꯦ ꯁ ꯅ ꯇꯕ ꯃꯥ
ꯆꯔꯣꯏ ꯀꯖ ꯊꯣꯡꯗꯨꯅ ꯍꯧꯖꯤꯛ
ꯑꯩꯈꯣꯏꯒꯤꯁꯦ ꯏꯃꯥꯒꯩꯒ ꯇꯧꯔꯕꯅ ꯑꯩꯈꯣꯏ ꯁꯧꯒ꯭ꯔꯤ ꯑꯃ ꯊꯣꯡꯉꯅꯤ ꯑꯗꯨꯒ ꯍꯥꯏꯗꯤ ꯊꯥꯡꯖꯤꯡꯗꯨ ꯑꯗꯨꯝ ꯊꯣꯛꯑꯦꯕꯀꯣ ꯑꯗꯨꯅ ꯊꯥꯡꯖꯤꯡ ꯑꯗꯣ ꯑꯃ ꯃꯣꯔꯣꯛꯃꯦ ꯑꯗꯨꯅꯦ ꯑꯗꯨꯒ ꯑꯗꯨꯃꯥꯏꯅ ꯑꯗꯨꯝ ꯆꯥꯔꯅꯤꯗ ꯁꯝꯅ
ꯑ ꯑꯣꯍꯣ ꯑꯣꯀꯦ ꯍꯧꯖꯤꯛꯇꯤ ꯑꯆꯝꯕꯆꯥ ꯑꯃꯅ ꯐꯩꯔꯁꯦ ꯅꯥꯍꯟꯒꯅꯨꯀꯣ ꯍꯧꯖꯤꯛꯀꯥꯟ ꯑꯁ ꯃꯤ ꯌꯥꯝ ꯅꯥꯔꯛꯑꯦ ꯗꯦꯜꯂꯤꯗ ꯀꯥꯇꯦꯕ ꯂꯣꯏꯔꯦ ꯑꯁꯨꯛꯀꯤ ꯃꯇꯤꯛ ꯅꯥꯔꯦ ꯆꯦꯟ ꯃꯤ ꯅꯥꯕꯒꯤ ꯆꯥꯡꯁꯦ ꯈꯨꯣꯏꯃꯟ ꯄꯨꯔꯒ ꯍꯥꯏꯔꯨꯔꯒꯗꯤꯅꯦ ꯑꯁ ꯌꯥꯝ ꯈꯦꯠꯅꯔꯦ ꯁꯦ ꯑꯗꯨꯅꯅꯦ ꯑꯩ ꯊꯣꯛꯅꯤꯡꯉꯕꯅꯦ ꯊꯕꯛꯁꯦ ꯊꯥꯗꯣꯛꯅꯤꯡꯉꯕꯅꯤ ꯇꯧꯕꯇꯕꯨ ꯄꯩꯁꯥ ꯈꯔꯇꯪ ꯇꯥꯜꯂꯒꯅꯦ ꯑꯩꯁꯦ ꯂꯥꯛꯑꯁꯤꯗꯅꯁꯨ ꯈꯜꯂꯕꯅꯦꯕ ꯍ ꯀꯥꯟ ꯌꯦꯡꯨꯛ ꯆꯤꯟꯖꯥꯛ ꯆꯤꯟꯖꯥꯛꯇꯦ ꯌꯥꯝ ꯗꯤꯄꯦꯟ ꯇꯧꯋꯤꯕꯁꯦ ꯁꯤ ꯍꯋꯥ ꯁ ꯐ ꯑꯩꯈꯣꯏ ꯃꯅꯤꯄꯨꯔꯒ ꯍꯥꯏꯔꯒꯗꯤ ꯃꯅꯤꯄꯨꯔ ꯌꯥꯝ ꯐꯩꯕꯁꯦ ꯁꯥ ꯇꯥꯔꯒꯁꯨ ꯃꯅꯤꯄꯨꯔ ꯇꯦꯝꯄꯔꯦꯆꯔꯗꯣ ꯁꯤꯗ ꯁꯥꯕꯁꯦ ꯀꯩꯁꯨ ꯌꯧꯕ ꯅꯠꯇꯦꯕ ꯑꯗꯒꯤ ꯆꯥꯛ ꯀꯩꯀꯩꯁꯨ ꯍꯥꯏꯔꯁꯨ ꯐ꯭ꯔꯦꯁ ꯉꯥꯛꯇꯅꯤ ꯁꯤꯗꯗꯤ ꯃꯣꯁ ꯈꯪꯗꯦ ꯑꯁꯨꯛꯀꯤ ꯃꯇꯤꯛ ꯌꯥꯝ ꯋꯥꯏ ꯏꯆꯦ ꯍꯥꯏꯗꯤ ꯈꯪꯗꯦ ꯈ ꯀꯩ
ꯑꯗꯣ ꯑꯩꯅ ꯉꯍꯥꯟ ꯍꯥꯏꯗꯤ ꯐꯣꯟꯗ ꯁꯨꯝ ꯊꯦꯡꯅꯔꯝꯕꯅꯦꯕꯀꯣ ꯑꯗꯤ ꯑꯗꯨꯃꯥꯏꯅ ꯗꯦꯜꯂꯤꯗ ꯂꯩꯔꯒ ꯍꯥꯏꯗꯤ ꯃꯩꯇꯩ ꯃꯆꯥꯈꯩꯅ ꯍꯥꯏꯗꯤ ꯁꯨꯝ ꯑꯩꯈꯣꯏꯒꯤ ꯑꯣꯏꯕ ꯍꯥꯏꯗꯤ ꯏꯟꯖꯥꯡ ꯅꯥꯄꯤꯈꯩꯁꯦ ꯍꯥꯏꯗꯤ ꯌꯦꯟ ꯂꯦꯝꯒꯨꯝꯕ ꯍꯥꯏꯗꯤ ꯑꯩꯈꯣꯏꯅ ꯇꯅ ꯁꯥꯟꯅꯕ ꯀꯣ ꯌꯦꯟꯗꯦꯝꯒꯨꯝꯕ ꯅꯄꯥꯛꯄꯤꯒꯨꯝꯕ ꯑꯗꯒꯤ ꯁꯧꯒ꯭ꯔꯤꯒꯨꯝꯕ ꯁꯒꯨꯝꯕ ꯍꯥꯏꯗꯤ ꯑꯗꯨꯃꯥꯏꯅ ꯊꯥꯔꯒ ꯌꯣꯟꯕꯒꯤ ꯑꯃꯁꯨ ꯊꯦꯡꯅꯔꯝꯃꯤ ꯑꯗꯣ ꯍꯥꯏꯗꯤ ꯅꯣꯏꯒ ꯅꯛꯅꯗꯕ꯭ꯔꯥ ꯃꯣꯏꯒꯤ ꯑꯗꯨꯃꯥꯏꯅ ꯇꯧꯕꯗꯨꯗꯤ
ꯑꯗꯨꯝ ꯅꯛꯅꯉꯤ ꯏꯆꯦ ꯍꯧꯖꯤꯛꯀꯥꯟꯗꯤꯅꯦ ꯀꯩꯅꯣ ꯇꯧꯕꯅꯦ ꯑꯗꯨꯒꯤꯗꯣ ꯃꯩꯇꯩ ꯃꯆꯥꯁꯤꯡꯁꯦ ꯌꯥꯝ ꯁꯤꯡꯅꯔꯦ ꯁꯤꯡꯅꯔꯦ ꯃꯤꯟꯁ ꯍꯥꯏꯗꯤ ꯍꯧꯖꯤꯛꯇꯤ ꯑꯣꯟꯂꯥꯏꯟꯒꯤ ꯊ꯭ꯔꯨꯗ ꯂꯣꯏꯅ ꯀꯩꯅꯣ ꯇꯧꯕꯅꯤ ꯏꯆꯦ ꯃꯅꯤꯄꯨꯔꯗꯁꯨ ꯐꯠꯇ ꯐꯠꯇꯅ ꯂꯩꯖꯅꯕꯨ ꯆꯌꯥ ꯑꯆꯤ ꯃꯃꯤ ꯐꯣꯟꯗꯁꯨ ꯀꯩꯗ ꯑꯗꯨꯝ ꯊꯦꯡꯅꯔꯝꯃꯤꯁꯦ ꯑꯗꯨꯒꯤ ꯊ꯭ꯔꯨꯗꯣ ꯑꯗꯨꯝ ꯃꯅꯤꯄꯨꯔꯗ ꯁꯤꯒꯤ ꯗꯦꯂꯤꯗꯁꯨ ꯑꯗꯨꯃꯥꯏꯅ ꯂꯩꯌꯦꯕꯀꯣ ꯃꯩꯇꯩ ꯃꯆꯥꯅ ꯆꯂꯥꯏꯕ ꯑꯗꯨꯗꯨꯅ ꯑꯗꯨꯗꯒꯤ ꯑꯗꯨꯝ ꯂꯣꯏꯅꯃꯛ